ꯇꯧꯔꯣ
ꯑꯥ ꯇꯥꯔꯦ ꯇ
ꯃꯣꯏꯅ ꯑꯗꯨꯒꯤ ꯀꯩꯅꯣꯒꯤꯗꯣ ꯊꯥꯆꯤꯜꯂꯝꯗ꯭ꯔꯗꯤ ꯐꯕ ꯃꯣꯏꯅ ꯊꯥꯆꯤꯟꯕꯗꯨꯗ ꯁꯣꯏꯕ ꯍꯥꯏꯅꯦ
ꯇꯝꯕ ꯉꯗꯕꯅꯤ
ꯑꯥ ꯀꯣꯠ ꯥꯏ ꯑꯀꯣꯟꯕꯩꯗꯨꯁꯨ ꯌꯥꯝ ꯐꯖꯅ ꯀꯩꯅꯣ ꯇꯧꯏ ꯑꯗꯨꯕꯨ ꯃꯤꯁ ꯑꯣꯏꯕꯗꯨ ꯑ ꯃꯖ
ꯇꯨ ꯇꯨꯉ ꯌꯦꯉ ꯀꯌꯥꯦ
ꯑ ꯑ ꯑꯗꯨꯃꯪ ꯂ ꯌꯥꯔꯦ ꯍꯟꯗꯛ ꯍꯟꯗꯛ ꯄ꯭ꯔꯤꯗꯤ ꯑꯣꯉꯗ꯭ꯔꯦ ꯍꯥꯏꯗꯤ ꯦꯗꯀꯥ ꯇꯧꯔ ꯂꯣꯏ ꯃꯥꯅꯤꯗꯥꯔꯦ ꯑꯁ ꯐꯅꯌꯥꯝ ꯃꯥꯡꯅꯔꯝꯒꯅꯤꯕ ꯃꯥꯡꯗꯦ
ꯃꯅ ꯔꯝꯒꯅꯦ
ꯑꯍꯟꯕꯩ
ꯀꯩꯅꯣꯗ ꯀꯅꯥ ꯀꯅꯥꯅꯅꯣ ꯉꯁꯥꯏ ꯍꯧꯛꯇ ꯋꯥꯔꯤ ꯁꯥꯟꯅꯉꯥꯏ ꯍꯥꯏꯗꯅꯤ ꯀꯩꯅꯣꯒ ꯕ꯭ꯔꯥꯖꯤꯜꯗ ꯀꯅꯥ ꯀꯅꯣ ꯁꯥꯟꯅꯔꯦ ꯑꯩꯈꯣꯏ ꯀꯅꯥꯅꯣ ꯋꯥꯔꯤ ꯃꯥꯜꯂꯤ ꯑꯩꯈꯣꯏ ꯏꯕꯥꯥꯏꯅꯅꯦ ꯃꯥꯜꯂꯦ ꯏꯁꯄꯦꯟꯗ ꯀ ꯃꯃꯥꯟꯅꯕ ꯁꯤꯡꯒꯣ ꯑꯃ ꯊꯥꯅꯕ ꯂꯧꯔꯛꯏ ꯃꯃ ꯌꯥ ꯍꯥꯏꯗꯤꯍꯣ ꯍ ꯏ ꯏꯣ ꯁꯣ ꯌꯥꯔꯅ ꯊꯥꯏ ꯊꯔ ꯀꯥꯈꯠꯂꯛꯄ ꯍꯥꯏ ꯊꯥꯔꯦ ꯆꯤꯟꯕꯒꯩꯔꯦ
ꯅ ꯑꯩ ꯅꯣꯔ ꯋꯦꯁꯦ ꯍꯟꯗꯛꯅ ꯑꯍꯥꯟꯕ ꯅꯠꯇ꯭ꯔꯒ ꯃꯣꯏ
ꯑꯅ ꯑ
ꯑꯣ ꯅꯔꯔꯤꯁꯤꯗ ꯍꯅ ꯑꯍꯥꯡ ꯅꯦ ꯌꯥ ꯀꯩꯅꯣꯅ ꯂꯣꯏ ꯆꯤꯡꯈꯠꯂꯛꯑꯦ ꯕꯥꯏꯛꯀꯤꯡ ꯕꯥꯏꯛꯀꯤꯡ ꯇꯧꯗꯅ ꯍꯧꯖꯤꯛ ꯍ ꯍ ꯊꯔꯨ ꯊꯅ
ꯗ ꯔꯣ ꯔꯣ
ꯎꯝ ꯃꯣꯏꯔꯣ ꯔꯣ ꯇꯧꯂꯦꯦ ꯑ
ꯀꯣ ꯑ ꯇꯣ ꯀꯥꯏ ꯌꯥ
ꯀꯔꯤꯒꯦ ꯍꯥꯏꯅ
ꯏꯅ ꯑꯣꯏꯩꯒ ꯇꯥꯏꯔꯦ
ꯑꯩꯗꯤ ꯑꯗꯨ ꯑꯗꯨꯗꯗꯤ ꯑꯩꯗꯤ ꯏꯪꯂꯟꯅ ꯇꯧꯗꯧ ꯃꯥꯜꯂꯦ
ꯑꯃꯤꯅꯤꯖꯔꯤ
ꯑꯗꯨꯅ ꯇꯧꯗꯧ ꯃꯥꯜꯂꯦꯗꯤ
ꯃꯤꯁꯨꯄꯣ ꯋꯥꯒ ꯇꯁꯅꯦ
ꯃꯤ ꯇꯃ ꯂ ꯍꯥꯏ ꯅ ꯂ ꯍꯥꯏ ꯚꯧꯃꯅꯤꯗ ꯀꯦꯔꯤ ꯀꯔꯤꯉꯅꯣ ꯃꯣꯏ ꯀꯜ ꯆꯟꯕ ꯍꯩꯌꯦ ꯁꯣ ꯇꯧꯋꯦ
ꯍꯥꯂꯦꯟ ꯈꯛꯇꯅꯦꯕ ꯌꯥꯎꯔꯔꯤꯗꯣ
ꯃꯥ ꯃꯁꯥ ꯈꯔ ꯆꯥꯎꯗꯕꯩ ꯇꯧꯔꯤꯕ ꯋꯥꯅꯤ ꯑꯁꯦ ꯁꯦꯒꯦꯗꯁꯨ ꯐꯤ ꯗꯤꯄꯦꯟꯁ ꯑꯃꯨꯛ ꯌꯥꯗꯦꯕ ꯑꯗꯨꯅꯅꯦꯕ ꯆꯪꯈꯩ
ꯐ ꯌꯥꯗ ꯑꯅ ꯃꯥꯁ ꯂꯩꯅ ꯇꯧꯔ ꯌꯨ ꯇꯧꯔꯤ ꯀꯥꯟꯗ ꯐꯖꯕꯩ ꯋꯥꯅꯦ ꯍꯧꯖꯤꯛꯇ ꯁꯣꯡꯌꯥ ꯌꯥꯗ꯭ꯔꯦ
ꯀꯊꯤ ꯖꯔꯒꯦ ꯃꯛꯇ ꯊꯥꯎꯁ ꯇꯨ ꯐꯣꯔꯁꯤꯡꯁꯦ ꯑꯗꯩ ꯃꯇꯝꯒꯤꯗ ꯁꯥꯥꯡ ꯀꯩꯗꯣ
ꯍꯣꯏ ꯃꯣꯏ ꯇꯨ ꯊꯥꯎꯖꯟ ꯀꯩꯅꯣꯒꯤ ꯑ ꯇꯨ ꯊꯥꯎꯖꯟ ꯇꯨ ꯊꯥꯎꯖꯟ ꯇꯨ ꯇꯨ ꯊꯥꯎꯟ ꯅꯥꯏꯟꯇꯤꯟ ꯀꯩꯅꯣ ꯅꯥꯏꯇꯤꯟ ꯅꯥꯏꯟꯇꯤ ꯑꯩꯠꯇ ꯌꯧꯔꯝꯒꯅꯤ ꯅꯥꯏꯟꯇ ꯑꯩꯠꯠꯇ ꯇꯨ ꯊꯥꯎꯖꯟ ꯇꯨ ꯑꯗꯨ ꯇꯨ ꯊꯥꯎꯖꯟ ꯁꯤꯛꯁ ꯃꯣꯏ ꯂꯣꯏ ꯂꯧꯕꯅꯦ ꯑꯗꯨꯢ ꯃꯇꯝ ꯑꯗꯨꯒꯤ ꯃꯇꯝꯗꯅꯤ ꯀꯩꯅꯣ ꯍꯣꯏ ꯑꯩ ꯑꯩꯅ ꯐꯖꯅ ꯌꯦꯡꯍꯧꯔꯤꯁꯤ ꯀꯩꯅꯣꯗ ꯇꯨ ꯊꯥꯎꯖꯟ ꯁꯤꯛꯁꯀꯤ ꯇꯨ ꯊꯥꯎꯟ ꯇꯨꯗ ꯍꯥꯏꯗꯤ ꯑꯩꯈꯣꯏ ꯀꯩꯅꯣ ꯇꯧꯗ꯭ꯔꯤ ꯇ ꯁꯤꯁ ꯀꯗꯨꯗꯤ ꯌꯦꯡꯌꯦꯕ ꯑꯗꯨꯗꯩꯅꯦ ꯔꯣꯅꯥꯜꯗꯨ ꯊꯤꯅ ꯄꯥꯝꯈꯔꯤꯁꯦ ꯑꯗꯩ ꯕꯔꯖꯤꯟꯗ ꯑꯗꯨꯝ ꯇꯧꯔꯛꯄꯅꯦ
ꯃꯣꯢ ꯀꯪꯕꯨ ꯌꯥꯎꯔꯤꯉꯩꯗꯗꯤ ꯀꯉ ꯌꯥꯇꯉꯔ
ꯔꯣꯅꯥꯜꯣ ꯔꯣꯕꯥ ꯗꯔꯤꯕ ꯂꯣꯅꯥꯜꯗꯣ ꯀꯀꯥ ꯎꯝ ꯑꯩ ꯔꯣꯕꯥꯇꯣ ꯀꯥꯜꯂꯣ ꯑꯁ ꯀꯥꯏꯒꯤ ꯃꯇꯝꯗꯨꯗꯗꯤ
ꯑꯥꯔ ꯑꯍꯨꯝ ꯑꯥ ꯑꯥꯔ ꯑꯍꯨꯝ ꯑꯥꯔ ꯑꯍꯨꯝ ꯍꯥꯏ ꯆꯠ
ꯎꯝ ꯊꯤꯡꯕꯤꯅꯕ ꯑꯃ ꯂꯩꯇꯦ ꯀꯩꯅꯣꯗꯨ
ꯑꯗꯩ ꯃꯇꯝꯗ ꯐꯣꯟ ꯊꯣꯛꯇ꯭ꯔꯤꯗꯅ ꯑꯗꯨꯇꯕꯨ ꯑꯩꯈꯣꯏ ꯑꯍꯟꯕꯈꯩꯅ ꯑꯗꯨꯝ ꯋꯥꯏ ꯂꯤꯅꯩꯉꯥꯏ ꯑꯥ ꯑꯗꯨꯝ ꯐ꯭ꯔꯥꯟꯁ ꯏꯁꯄꯦꯟ ꯑꯗꯨꯗꯒꯤ ꯕ꯭ꯔꯥꯖꯤꯜ ꯁꯤ ꯑꯍꯨꯝꯁꯤ ꯈꯛꯇꯅꯦ ꯃꯃꯤꯡ ꯈꯪꯅꯂꯝꯃꯤꯁꯦ ꯋꯥꯔꯜ ꯀꯞꯇ ꯑꯇꯩ ꯂꯝꯈꯣꯏꯁꯨ ꯃꯃꯤꯡ ꯈꯪꯅꯔꯝꯗꯦ ꯐꯧ ꯕꯔꯖꯤꯟ ꯃꯃꯤꯡ ꯆꯠꯂꯝꯕꯅꯦ
ꯑꯝ
ꯌꯥꯝ ꯍꯩꯕ ꯍꯩꯇꯦ ꯑꯩꯍꯣꯏ ꯑꯍꯟ ꯃꯈ ꯈꯔꯗꯤ ꯌꯥꯝ ꯍꯩꯕ ꯍꯩꯇꯕꯗꯨꯗꯤ ꯈꯪꯗꯦꯝ ꯕꯔꯖꯤꯟ ꯌꯥꯝ ꯂꯧꯕꯩ ꯃꯃꯤꯡ ꯈꯪꯅꯔꯅꯦ
ꯍꯣꯏ ꯍꯣꯏ ꯍꯣꯏ ꯌꯥꯝ ꯑꯍꯨꯝ ꯊꯪꯅ ꯊꯪꯅ ꯍꯥꯏꯗꯤ ꯑꯥ ꯃꯃꯥꯡꯃꯥꯡꯗ ꯃꯃꯥꯡꯗ ꯑꯍꯨꯝ ꯂꯧꯈꯔꯕꯅꯤ ꯑꯗꯨꯗꯗꯤ ꯍꯥꯏꯗꯤ ꯀꯩꯁꯨ ꯌꯥꯝꯅ ꯈꯪꯅꯕ ꯑꯣꯏꯗꯦꯗꯅ ꯎ ꯑꯗꯨ ꯍꯥꯏꯗꯤ ꯈꯪꯒꯪ ꯈꯪꯅꯔꯦ ꯈꯪꯁꯤ ꯆꯠꯂꯛꯏꯁ ꯀꯩꯅꯣꯗꯒꯤ ꯑ ꯑ ꯇꯨ ꯊꯥꯎꯖꯟ ꯁꯤꯛꯁꯇꯒꯤ ꯑꯗꯨꯝ ꯃꯃꯤꯡ ꯈꯔ ꯈ ꯀꯩꯅꯣ ꯇꯧꯔꯛꯑꯦ ꯁꯤꯛꯁ ꯑꯗꯩ ꯇꯨ ꯊꯥꯎꯖꯟ ꯇꯦꯟꯗꯅ ꯁꯄꯦꯏꯟ ꯅꯥ ꯂꯥꯎꯔꯦ ꯑꯥꯗꯨꯀꯟꯗꯗꯤ ꯃꯃꯤꯡ ꯌꯥꯝ ꯂꯩꯕꯣ ꯈꯪꯔꯣ ꯑꯇꯩ ꯃꯃꯥꯡ ꯃꯃꯥꯡꯗꯗꯤ ꯀꯩꯁꯨ ꯀꯩꯅꯣ ꯇꯧꯗꯦꯕ ꯑꯍꯟ ꯃꯈꯩ ꯑꯣꯏꯔ ꯑꯦꯍ ꯅꯍꯥꯟꯋꯥꯏ ꯇꯤꯃꯤ ꯂꯩꯇꯕꯩꯔꯗꯤ ꯈꯪꯗ꯭ꯔꯦ
ꯍꯣꯏ ꯑꯗꯨꯁꯨ ꯑꯣꯢꯔꯝꯒꯅꯤ
ꯇꯤꯚꯤ ꯂꯩꯇꯕꯩꯔꯗꯤ ꯈꯪꯗ꯭ꯔꯦ ꯑꯩꯈꯣꯏꯅ ꯌꯦꯡꯉꯛꯏꯗꯨꯁꯨ ꯄꯨꯔꯥ ꯀꯩꯅꯣꯅꯦꯕꯥ ꯃꯤ ꯌꯥꯝ ꯇꯥꯡꯅ ꯌꯦꯡꯉꯛꯑꯦꯕ ꯑꯩꯈꯣꯢꯅ ꯌꯦꯡꯉꯛꯢꯗꯨꯁꯨ ꯑꯗꯨꯀꯥꯟꯗꯗꯤ ꯑꯩꯈꯣꯏ ꯑꯣ ꯍꯣꯏ ꯍꯣꯏ ꯑꯩꯈꯣꯏ ꯕꯥꯆꯧꯍꯣꯢꯕꯨꯗꯤ ꯂꯩꯔꯦ ꯑꯩꯈꯣꯏꯒꯥꯛꯇꯤ ꯂꯩꯇꯦ ꯑꯗꯣ ꯑꯩꯈꯣꯏ ꯕꯥꯆꯧꯍꯣꯢ ꯂꯩꯔ ꯃꯌꯥꯝ ꯂꯩꯀꯥꯏ ꯃꯌꯥꯝ ꯄꯨꯂꯞ ꯂꯥꯛꯑ ꯌꯦꯡꯉꯛꯢꯒꯦꯗꯣ ꯑꯗꯨꯀꯥꯟꯗꯤ ꯑꯩꯈꯣꯏ ꯄꯤꯛꯇꯤ ꯄꯤꯛꯢ ꯀ꯭ꯂꯥꯁ ꯀꯩꯅꯣ ꯀꯥꯔꯝꯃꯅꯤ ꯑꯁ ꯀꯌꯥ ꯀꯔꯝꯃꯅꯤ ꯀ꯭ꯂꯥꯁ ꯋꯥꯟ ꯀꯥꯔꯝꯃꯗꯣꯔꯥ ꯑꯗꯨꯃꯥꯢ
ꯈꯔ ꯄꯤꯛꯌꯦ
ꯄꯀꯦꯅ ꯑꯣ ꯍꯥꯏ ꯃꯌꯥꯝ ꯄꯨ ꯂꯛ ꯑꯗꯨꯝ ꯌꯦꯡꯉꯦꯅꯦ ꯅꯍꯥꯟꯋꯥꯏ ꯆꯦꯟ ꯆꯦꯟꯅ ꯂꯩꯀꯥꯏ ꯇꯤꯚꯕꯤ ꯑꯃꯈꯛ ꯂꯩ ꯆꯦꯟ ꯆꯦꯟꯅ ꯌꯦꯡꯅꯕꯗ ꯑꯗꯨꯏ ꯃꯑꯣꯡꯗꯨꯅꯤꯗ
ꯁ ꯁꯁꯦ
ꯎꯝ
ꯑꯣ ꯍꯦ ꯃꯇꯤꯟ ꯍꯦꯛ ꯇꯨꯏꯁꯤꯟ ꯊꯥ ꯍꯦꯛ ꯂꯣꯢꯕꯒꯥ ꯑꯗꯨꯝ ꯃꯤ ꯇꯤꯚꯤ ꯂꯩꯕ ꯌꯨꯝꯗꯩ ꯆꯦꯜꯂꯥ ꯆꯦꯜꯂꯥ
ꯏꯃꯥꯟ ꯍꯥꯟꯒꯥꯡ ꯇꯧꯔꯒ
ꯑꯗꯨꯗꯤ ꯂꯣꯏ ꯈꯪꯕꯅꯦ ꯄꯨꯡ ꯃꯇꯝ ꯄꯨꯡ ꯑꯍꯨꯝ ꯃꯈꯥꯏꯗ ꯁꯤ ꯆꯦꯅꯦꯜ ꯂꯥꯛꯀꯅꯤ ꯄꯨꯡ ꯑꯍꯨꯝ ꯃꯈꯤꯢꯗ ꯁꯤ ꯂꯥꯛꯀꯅꯤ ꯍꯥꯏꯗ ꯑꯗꯨꯝ ꯈꯪꯕꯅꯦꯕ
ꯎꯝ
ꯐꯪꯉꯅꯦꯕ
ꯑ ꯍꯧꯖꯤꯛꯀꯥꯟꯗꯤ ꯐꯣꯟꯗ ꯂꯣꯏꯅ ꯇꯧꯅꯈꯤꯗ
ꯍꯧꯇꯤ ꯆꯦꯅꯦꯜ ꯑꯗꯨ ꯑꯗ ꯊꯤꯗ꯭ꯔꯦꯗ ꯌꯦꯡꯅꯤꯡꯕ ꯑꯃ ꯇꯣꯛ ꯌꯦꯡ ꯌꯥꯢ
ꯐꯣꯟꯗ ꯐꯣꯟꯗ ꯂꯣꯢꯝ ꯐꯪꯉꯝꯅꯤꯅ ꯌꯨꯇꯨꯕ ꯌꯨꯇꯨꯕ ꯑꯅ ꯍꯧꯀꯥꯟꯗꯤ
ꯎꯝ
ꯇꯤꯚꯤꯗ ꯀꯔꯤ ꯆꯦꯅꯦꯜꯗ ꯀꯔꯤ ꯂꯥꯛꯑ ꯈꯪꯅꯗ꯭ꯔꯦ ꯀꯩꯅꯣ ꯅꯥꯍꯟꯋꯥꯢ ꯑꯩꯈꯣꯏꯅ ꯀꯥꯔꯇꯨꯟꯗ ꯕꯦꯟꯇꯦꯟ ꯂꯥꯛꯢ ꯑꯗꯨ ꯂꯥꯛꯢ ꯑꯗꯩ ꯄꯣꯒꯣꯗꯅ ꯁꯣꯇꯥꯕꯤꯝ ꯂꯥꯛꯢ ꯑꯗꯨ ꯂꯥꯛꯢ ꯂꯣꯏ ꯈꯪꯢ ꯍꯧꯖꯤꯛꯇꯤ
ꯑꯗꯨꯗ ꯂꯣꯢ ꯌꯦꯡꯅꯔꯝꯃꯤ ꯑꯗꯨꯐꯥꯎ ꯑꯩꯐꯥꯎ ꯀꯌꯥꯅꯣ ꯀ꯭ꯂꯥꯁ ꯁꯤꯛꯁ ꯂꯥ ꯁꯤꯛꯁ ꯁ꯭ꯋꯥꯏꯗꯩ ꯈꯛꯇꯅꯦ ꯌꯨꯇꯨꯕ ꯀꯥꯡ ꯃꯁꯛ ꯈꯪꯢꯁꯤ
ꯎꯝ
ꯃꯤ ꯑꯗꯨꯝ ꯌꯥꯝ ꯀꯥ ꯍꯦꯟꯅ ꯉꯜꯂꯤꯉꯩꯗꯩꯩ ꯌꯨꯇꯨꯕ ꯃꯁꯛ ꯈꯪꯗꯦ ꯀ꯭ꯂꯥꯁ ꯁꯤꯛꯁ ꯀꯥꯡ ꯀꯥꯔꯛꯄꯗꯩ ꯌꯨꯇꯨꯕ ꯌꯨꯇꯨꯕ ꯀꯥꯏ ꯚꯗꯤꯑꯣ ꯌꯦꯡꯅꯤꯡꯕ ꯑꯦꯞ ꯑꯃꯅꯤ ꯀꯥꯏꯅ ꯃꯁꯛ ꯈꯪꯍꯧꯔꯛꯑꯦ
ꯎꯝ ꯑꯩꯈꯣꯏꯅꯒ ꯀꯩꯅꯣ ꯇꯧꯔꯛꯏꯁꯤꯅ ꯌꯨꯇꯨꯕꯀꯥꯡ ꯈꯪꯉꯛꯏꯁꯤꯅ ꯑꯈꯣꯏ ꯈꯪꯉꯛꯄ ꯀ꯭ꯂꯥꯁ ꯑꯦꯠ ꯅꯥꯏꯟ ꯑꯗꯨꯃꯥꯏꯅ ꯀꯥꯔꯝꯃꯅꯤ ꯑꯗꯨꯁꯨ ꯐꯣꯟꯗꯤ ꯄꯥꯏꯗꯦ ꯑꯦꯠ ꯑꯦꯠ ꯇꯥꯡ ꯈꯪꯉꯝꯃꯅꯤ ꯐꯣꯟꯗꯤ ꯄꯥꯏꯗꯦ ꯏꯃꯥꯟꯅꯕꯩ ꯐꯣꯟ ꯑꯃ ꯂꯩꯕ ꯄꯨꯂꯞ ꯑꯣꯝꯗꯣꯏꯅꯤ ꯀꯩꯅꯣ
ꯑꯁ ꯑꯗꯨ ꯌꯦꯡꯉꯨ ꯀꯥꯡ ꯍꯥꯏꯔꯒ
ꯑꯥ ꯍꯥꯏꯔꯛ ꯐꯣꯟꯕꯨꯗꯤ ꯇꯨ ꯊꯥꯎꯖꯟ ꯇꯦꯟꯗꯩ ꯊꯣꯛꯂꯛꯑꯦꯕꯀꯣ ꯇꯦꯟꯗꯒꯤ ꯑꯩꯈꯣꯏ ꯃꯣꯇꯣꯔꯂꯥ ꯀꯩꯅꯣ ꯒꯦꯝ ꯁꯥꯟꯅ ꯌꯥꯗꯣꯏ ꯃꯦꯁꯦꯖ ꯈꯛꯇꯪ ꯊꯥ ꯃꯦꯁꯦꯖꯀ ꯀꯣꯜ ꯑꯦꯂꯥꯝ ꯈꯛꯇꯪ ꯊꯝ ꯌꯥꯕꯤ ꯐꯣꯟ ꯑꯃ ꯂꯩꯔꯝ ꯑꯗꯩ ꯑꯗꯨ ꯑꯗꯨꯒꯗꯤ ꯄꯥꯏꯔꯦ ꯈꯪꯉꯦ ꯑꯗꯨꯗꯩ ꯍꯥꯏꯗꯤ ꯌꯨꯝꯗ ꯇꯦꯛ ꯇꯦꯛ ꯑꯍꯟ ꯃꯈꯩꯩꯅ ꯅꯣꯀꯤꯌꯥ ꯄꯥꯏꯅꯕ ꯂꯤꯟꯒꯤ ꯀꯩꯩ ꯀꯩ ꯁꯥꯟꯅꯕ ꯑꯗꯨꯝ ꯊꯦꯡꯅꯔꯛꯑꯦ
ꯑꯥ ꯍꯥ ꯍꯥ ꯍꯥ
ꯑꯗꯨꯒ ꯍꯥꯢꯗꯤ ꯀꯩꯅꯣꯗꯤ ꯇꯧꯔꯛꯇꯦꯕ ꯌꯨꯇꯨꯞ ꯅꯨꯣꯡꯗꯨꯨꯞꯀꯥꯡꯗꯨꯗꯤ ꯀꯣꯟꯅ ꯏꯃꯥꯟꯅꯕꯒꯤ ꯢ ꯀꯥꯢ ꯑꯁ ꯑꯍꯥꯟꯕꯗ ꯏꯁꯀ꯭ꯔꯤꯟꯇꯁ ꯑꯄꯥꯛꯄꯒꯥꯡ ꯄꯨꯊꯣꯔꯛꯂꯛꯄꯁꯤ ꯄꯨꯔꯥ ꯀꯩꯅꯣꯅꯤ ꯀꯩꯅꯣ
ꯂꯣꯏꯔꯦ ꯂꯣꯏꯔꯦ
ꯂꯣꯏꯔꯦ ꯄꯩꯖꯥ ꯌꯣꯡ ꯄꯥꯏꯔꯕꯀꯣ ꯃꯤ
ꯃꯌꯥꯝꯗꯤ ꯃꯌꯥꯝꯗꯤ ꯀ꯭ꯋꯥꯏꯊꯣꯏ ꯃꯤꯊꯣꯏꯔꯝꯃꯤ
ꯎꯝ ꯑꯗꯨꯗꯤ ꯀꯩꯅ ꯈꯜꯂꯤ
ꯈꯤꯇꯪꯀꯥ ꯑꯄꯛꯄ ꯑꯃꯥ ꯄꯥꯏꯔꯒꯥ
ꯑ ꯑ ꯑꯩꯈꯣꯏ ꯀ꯭ꯂꯥꯁ ꯐꯥꯎ ꯄꯥꯏꯔꯛꯇꯕꯅꯤꯅ ꯑꯗꯨꯝ ꯃꯤꯒꯤ ꯁꯨꯝ ꯄꯥꯏꯑꯛꯇꯦꯛ ꯁꯨꯝ ꯁꯤꯟꯅꯔꯛꯄꯅꯤꯅ ꯁꯀꯤꯜ ꯇꯣꯏꯆ ꯍꯥꯏꯗꯤ ꯁꯤꯖꯤꯟꯅꯗꯅꯤꯅ ꯇꯤꯜ ꯂꯣꯏꯨꯔꯀꯥꯟꯗꯅꯦ ꯐꯣꯟ ꯄꯥꯏꯔꯤꯁꯤ ꯑꯗꯨ ꯑꯗꯨꯗꯩꯗꯅꯦ ꯐꯖꯅ ꯈꯪꯉꯛꯏ ꯁꯤ ꯁꯤ ꯁꯤꯅꯤ ꯑꯍꯥꯟꯕꯗꯤ ꯁꯞꯁꯀ꯭ꯔꯥꯏꯞ ꯇꯧꯕꯔ ꯀꯤꯔꯝꯃꯤꯅꯤ ꯀꯩꯅꯣ ꯌꯨꯇꯨꯞ ꯁꯦ ꯁꯥꯞꯒꯂꯥꯞ ꯇꯧꯕ ꯄꯩꯁꯥ ꯆꯪꯈꯤꯅꯤ ꯀꯥꯏ ꯕꯣ ꯂꯩꯗꯅ ꯀꯩꯅꯣꯒꯤ ꯍ ꯀꯩꯒꯨꯝꯕ ꯁꯕꯁꯀ꯭ꯔꯥꯏꯕ ꯇꯧꯕ ꯄꯩꯁꯥ ꯆꯠꯂꯤꯗꯅ ꯃꯣꯏꯒꯤꯗꯤ ꯆꯟꯅꯦꯜ ꯄꯦ ꯇꯧꯔꯛꯒ ꯇꯧꯋꯤꯗꯅ ꯑꯗꯨꯒꯤ ꯋꯥꯈꯜꯗ ꯁꯕꯁꯀ꯭ꯔꯥꯏꯕ ꯇꯧ ꯄꯩꯁꯥ ꯆꯠꯈꯤꯅꯤ ꯀꯥꯏ ꯇꯧꯗꯕꯤꯗ ꯆꯍꯤ ꯀꯩꯅꯣꯃꯨꯛꯅꯤ ꯀꯩꯅꯣꯃꯨꯛ ꯀ꯭ꯂꯥꯁ ꯑꯦꯂꯚꯦꯟ ꯀꯥꯕ ꯐꯣꯟ ꯄꯥꯏꯔ ꯀꯨꯝꯗ ꯁꯕꯁꯀ꯭ꯔꯥꯏꯕ ꯇꯧꯗꯦ ꯀꯩꯅꯣ
ꯁꯁꯤ
ꯋꯈꯜꯗꯣ ꯎꯝ ꯎꯝ
ꯐꯣꯟ ꯑꯩ ꯑꯩꯁꯨ ꯐꯣꯟ ꯌꯥꯝ ꯊꯤꯡ ꯄꯥꯏ ꯑꯩ ꯐꯣꯟ ꯄꯥꯏ ꯑꯩ ꯍ ꯑꯣꯏꯅ ꯄꯥꯏ ꯐꯥꯔꯁ ꯇꯦꯞ ꯇꯦꯞꯇ ꯅꯨꯡꯉꯥꯏꯅ ꯄꯥꯏ ꯥꯑꯗꯥꯢ ꯄꯥꯏ ꯌꯨꯝꯗꯕꯨꯗꯤ ꯐꯣꯜ ꯂꯩꯕꯥ ꯑꯗꯣ ꯏꯁꯥꯒꯤ ꯑꯣꯏꯅꯗꯤ ꯑꯗꯨ ꯌꯣꯡ ꯋꯥꯝ ꯊꯦꯡ ꯄꯥꯏꯒꯤ
ꯁ ꯑꯩꯈꯣꯏꯅ ꯌꯨꯝꯗ ꯂꯩꯇꯕꯅꯤꯅ ꯀꯅꯥꯝꯇ ꯀꯩꯅꯣ ꯇꯣꯡꯅꯗꯤ ꯑꯗꯨꯅ ꯏꯁꯥꯒꯤ ꯌꯥꯝ ꯇꯥꯡꯕ ꯅꯥꯇꯦꯗ ꯑꯗꯨ ꯇꯥꯡꯉꯤ ꯃꯇꯝꯗꯨꯗꯗꯤ ꯑꯩ ꯇꯥꯡꯉ ꯂꯤꯁꯤꯡ ꯅꯤꯄꯥꯟ ꯅꯤꯄꯥꯟ ꯄꯤꯕ
ꯑꯗꯨꯅꯤ
ꯑꯗꯨ ꯀꯨꯝꯗ ꯅꯤꯄꯥꯟ ꯄꯤꯕ ꯐꯣꯟ ꯄꯥꯏꯔꯒ ꯆꯍꯤ ꯇꯨꯌꯦꯜꯕ ꯂꯣꯏꯔꯛꯄꯗ ꯀꯨꯜ ꯀꯨꯜ ꯄꯤꯕꯥ ꯐꯣꯟꯅꯤ ꯀꯩꯅꯣ ꯑꯩꯅꯥ ꯄꯥꯏꯔꯛꯢꯁꯤ ꯈꯦꯠꯅꯔꯤꯁꯦ ꯆꯍꯤ ꯑꯅꯤꯗꯨꯗ ꯍꯥꯏꯔꯤ ꯒꯦꯞ ꯀꯩꯁꯨ ꯌꯥꯝ ꯂꯩꯅꯕꯇꯦꯕ ꯑꯦ ꯆꯦꯜ ꯂꯣꯏꯔꯦ ꯑꯦꯂꯚꯦꯟ ꯀꯥꯔ ꯍꯧꯔꯀꯥꯟꯗ ꯂꯩꯕꯅꯦ ꯑꯦꯂꯚꯦꯟ ꯀꯥ ꯍꯧꯕꯁꯦ ꯇꯨꯌꯦꯜꯕ ꯂꯣꯏꯔꯀꯥꯟꯗ ꯀꯣꯂꯦꯖ ꯀꯥꯞ ꯍꯧꯔꯀꯥꯟꯗꯅꯦ ꯆꯍꯤ ꯑꯅꯤ ꯒꯦꯞ ꯈꯛꯇꯅꯦꯕ ꯄꯩꯁꯥ ꯒꯤ ꯕꯦꯂꯨ ꯍꯥꯏꯁꯤ꯫ ꯐꯖꯅꯥ ꯈꯦꯠꯅꯔꯦ ꯆꯥꯎꯈꯥꯠꯄꯩ ꯆꯥꯡꯁꯤ ꯖꯦ ꯆꯠꯂꯤ ꯑꯗꯩ ꯑꯗꯩ ꯄꯥꯏꯄ ꯐꯣꯟꯗꯨꯅꯦ ꯍꯧꯖꯤꯛꯐꯥꯎ ꯁꯤꯖꯤꯟꯅꯩꯁꯤꯕꯨꯗꯤ ꯇꯨ ꯊꯥꯎꯖꯟ ꯋꯥꯟꯗ ꯂꯩꯒꯦ ꯑꯗꯨꯅ ꯍꯧꯖꯤꯛ ꯇꯨ ꯊꯥꯎꯖꯟ ꯁꯤꯛꯁ ꯐꯥꯎꯕꯅꯤ ꯄꯥꯏꯔꯤꯁꯤ ꯐꯖꯔꯦ ꯉꯣ ꯑꯁ ꯑꯗꯨ ꯍꯥꯢꯔꯗꯤ ꯐꯣꯟ ꯌꯥꯝ ꯐꯔꯤꯗ ꯍꯦꯡꯀ ꯁꯨꯡꯆꯥꯠ ꯆꯠꯇꯦ ꯑꯗꯨꯒ ꯅꯝꯕ ꯆꯠꯇꯕꯤ ꯍꯧꯔꯛꯑꯦ ꯐꯣꯜ ꯁꯤ
ꯕꯦꯔꯥ ꯀꯔꯦ ꯄꯣꯊꯗꯔ꯭ꯗꯤ ꯌꯥꯗꯕꯤ
ꯑꯣ
ꯄꯊꯥꯋꯥ ꯗꯈ ꯄꯤꯖꯔꯒ ꯐꯣꯟ ꯐꯕꯂꯤ ꯄ